ꯍꯦꯜꯂꯣ ꯍꯜꯂꯣ ꯍꯜꯂꯣ ꯇꯥꯔꯕꯣ
ꯇꯥꯔꯕꯣ
ꯑꯥ ꯇꯥꯔꯦ ꯇꯥꯔꯦ ꯑꯩꯁꯦ ꯅꯪ ꯊꯕꯛ ꯍꯥꯝꯕ ꯅꯠꯇ꯭ꯔꯣ
ꯍꯥꯡꯉꯤ ꯊꯕꯛꯄꯨꯗꯤ ꯀꯩ ꯂꯩꯔꯒꯦ
ꯑꯩꯁꯦ ꯋꯥꯈꯜꯁꯦ ꯅꯨꯡꯉꯥꯏ ꯍꯃꯟꯗꯗꯅ ꯅꯪꯉꯣꯟꯁꯤꯗ ꯄꯥꯎꯁꯦ ꯐꯥꯎꯔꯛꯏꯅꯤꯅꯦ ꯋꯥꯔꯤ ꯃꯇꯝꯒꯦꯅ
ꯀꯩꯅꯣ ꯍꯥꯏꯁꯦ ꯀꯩꯗꯧꯔꯒꯦ ꯍꯥꯏꯁꯦ ꯀꯩ ꯄꯥꯎꯅꯣ ꯍꯥꯏꯔꯛꯑꯣ
ꯀꯩꯁꯨ ꯌꯥꯝ ꯂꯨꯕ ꯋꯥꯔꯤꯕꯨꯗꯤ ꯅꯠꯇꯦꯗ ꯑꯗꯨꯗꯅꯦ ꯑꯩꯁꯤꯅꯅꯦ ꯁꯨꯝ ꯅꯨꯡꯉꯥꯏꯇꯗꯅꯅꯦ ꯇꯝꯒꯦꯗꯅ ꯅꯪꯉꯣꯟꯗ ꯄꯥꯎꯁꯦ ꯐꯥꯎꯔꯛꯏꯅꯦ ꯁꯨꯃꯥꯏꯅ ꯇꯧꯕꯅꯦ ꯉꯁꯤꯁꯦ ꯑꯩꯁꯦ ꯍꯥꯏꯗꯤ ꯀꯣꯂꯦꯖ ꯆꯠꯂꯨꯔꯦ ꯀꯣꯂꯦꯖ ꯆꯠꯂꯨꯔꯒ ꯍꯜꯂꯛꯄꯗꯁꯨ ꯑꯗꯨꯝ ꯊꯦꯡꯉꯦꯗꯅ ꯑꯩꯈꯣꯏꯒꯤ ꯀꯣꯂꯦꯖ ꯆꯠꯂꯨꯕꯁꯦ ꯄꯨꯡ ꯃꯔꯤ ꯃꯈꯥꯏ ꯃꯉꯥꯗꯅꯤꯗꯅ ꯑꯗꯨꯗ ꯍꯨꯃꯥꯡꯁꯦ ꯁꯧꯒꯩ ꯍꯣꯕꯦ ꯍꯣꯕꯦ ꯑꯩꯁꯦ ꯆꯠꯂꯕꯅꯦꯕ ꯆꯠꯂꯕ ꯀꯥꯟꯁꯤꯗ ꯍꯥꯏꯗꯤ ꯑꯩꯒꯤ ꯀꯥꯗ ꯂꯩꯃꯤꯟꯅꯕ ꯏꯃꯥꯟꯅꯕꯤꯗꯨꯒ ꯆꯠꯄꯅꯦꯕ ꯃꯥꯁꯨ ꯃꯁꯝ ꯀꯛꯅꯤꯡꯉꯦꯅ ꯁꯤꯗ ꯏꯃꯥꯟꯅꯕꯤ ꯑꯃ ꯂꯩꯌꯦꯕ ꯃꯁꯝ ꯈꯔ ꯀꯛꯄ ꯍꯩꯕ ꯃꯃꯥ ꯃꯥꯅ ꯑꯗꯨꯝ ꯀ ꯄꯤꯕꯅꯦꯕ ꯁꯝꯁꯦ ꯑꯗꯣ ꯃꯃꯥꯡ ꯃꯃꯥꯡꯗꯗꯤ ꯑꯗꯨꯝ ꯍꯥꯏꯗꯤ ꯆꯥꯅ ꯄꯥꯝꯖꯕꯗꯣ ꯑꯗꯨꯝꯗꯤ ꯑꯣꯏꯕ ꯑꯗꯣ ꯄꯥꯝꯖꯕ ꯍꯥꯏꯁꯦ ꯅꯍꯃꯨꯁꯨ ꯃꯃꯥꯡ ꯑꯝꯗ ꯃꯥꯅ ꯁꯝꯁꯦ ꯀꯛꯄꯗ ꯁꯣꯏꯗꯅꯅꯦ ꯑꯩꯒꯤ ꯃꯃꯥꯡꯒꯤ ꯁꯥꯏꯖꯁꯦ ꯇꯦꯟꯊ꯭ꯔꯤꯛ ꯇꯦꯟꯕ ꯑꯃ ꯌꯥꯎꯈ꯭ꯔꯕꯅꯦ ꯕ ꯑꯗꯨꯗ ꯑꯩꯁꯦ ꯍꯥꯏꯗꯤ ꯃꯇꯨꯡ ꯇꯥꯕꯗ ꯑꯩꯁꯦ ꯀꯛꯇ꯭ꯔꯕ ꯑꯗꯨꯗ ꯑꯩꯁꯦ ꯍꯧꯖꯤꯛꯁꯦ ꯁꯥꯏꯁꯦ ꯃꯌꯥꯝ ꯁꯥꯡꯕꯁꯤꯗꯅꯦ ꯑꯩꯁꯦ ꯁꯝꯁꯦ ꯍꯥꯏꯗꯤ ꯌꯨꯝꯁꯨ ꯊꯣꯛꯑꯝꯗꯥꯏꯅꯤꯅ ꯈꯤꯇꯪ ꯐꯖꯔꯒꯁꯨ ꯆꯠꯅꯤꯡꯕ ꯍꯥꯏꯇꯥꯔꯦ ꯃꯥꯗꯣ ꯍꯩꯕꯅꯤꯅ ꯏꯃꯥꯟꯅꯕꯤ ꯑꯃꯗꯨꯁꯨ ꯃꯁꯝ ꯑꯗꯣ ꯃꯇꯣꯟꯗꯣ ꯃꯥꯏꯁꯨ ꯌꯥꯝ ꯍꯨꯏꯔꯦ ꯈꯣꯠꯂꯦꯅ ꯍꯥꯏꯕꯗꯨꯗ ꯃꯁꯝꯗꯣ ꯀꯛꯁꯦꯗꯅ ꯏꯕꯥꯅꯤꯁꯦ ꯆꯠꯂꯦ ꯆꯠꯂꯒꯅꯦ ꯁꯤꯗꯒꯤ ꯍꯥꯏꯗꯤ ꯑꯩꯁꯨ ꯀꯣꯂꯦꯖ ꯆꯠꯂꯛꯄꯩ ꯀꯩꯝꯁꯨ ꯆꯥꯗ꯭ꯔꯤꯕꯅꯤꯅ ꯆꯥꯛꯁꯨ ꯂꯥꯝꯃꯕꯅꯤꯅꯅ ꯑꯆꯥ ꯑꯊꯛꯀ ꯄꯨꯔꯒꯁ ꯆꯠꯂꯦ ꯆꯠꯂꯒ ꯏꯃꯥꯟꯅꯕꯤ ꯑꯃꯗ ꯀꯛꯑꯦ ꯃꯥꯒꯤꯗꯤ ꯃꯇꯣꯟ ꯈꯔ ꯀꯛꯄꯅꯦꯕ ꯑꯗꯨꯒꯅꯦ ꯑꯩꯒꯤ ꯁꯥꯏꯖꯁꯦ ꯀꯛꯄ ꯑꯩꯅ ꯐꯖꯕ ꯃꯑꯣꯡꯗꯣ ꯑꯣꯏꯗ꯭ꯔꯤꯅꯦ ꯅꯪꯕꯨꯣ ꯑꯗꯨꯗꯨꯅꯅꯦ ꯑꯩꯁꯦ ꯉꯁꯥꯏꯗꯩꯅꯦ ꯁꯝꯁꯦ ꯌꯦꯡꯉ ꯌꯦꯡꯉꯒꯅꯦ ꯆꯤꯟꯇꯥ ꯑꯗꯨꯝ ꯇꯧꯗꯅ ꯂꯩꯔꯕꯅꯦ ꯍꯥꯏꯕ
ꯀꯩꯅꯣ ꯍꯥꯏꯁꯤꯕꯨ ꯃꯥꯗꯣ ꯍꯩ ꯍꯥꯏꯔꯒ ꯀꯩꯅꯣꯕ ꯁꯝꯗꯣ ꯅꯪꯅ ꯑꯍꯝꯕ ꯁꯝꯗꯣ ꯀꯛꯇ꯭ꯔꯤꯀꯥꯟꯗ ꯑꯩ ꯑꯁꯨꯃꯥꯏꯅ ꯀꯛꯄꯤꯌꯣ ꯁꯤꯒꯤ ꯃꯑꯣꯡꯁꯤꯗ ꯁꯤꯒꯤ ꯗꯤꯖꯥꯏꯟꯁꯤꯗ ꯍꯥꯏꯅ ꯅꯪ ꯃꯥꯡꯖꯧꯅꯅ ꯍꯥꯏꯍꯧꯗꯕ꯭ꯔꯕ ꯃꯥꯅ ꯀꯃꯥꯏꯅꯕ ꯁꯣꯔꯤꯅꯣ ꯁꯤꯅꯦꯗ ꯁꯝꯗꯕ ꯑꯗꯨꯃꯥꯏꯅ ꯁꯣꯏꯕ ꯍꯥꯏꯁꯦ ꯅꯪꯅ ꯍꯦꯛ ꯄꯥꯝꯖꯕꯗꯣ ꯑꯗꯨꯃꯥꯏꯅ ꯑꯣꯏꯗ꯭ꯔꯕꯅꯤꯅ ꯅꯪ ꯀꯩꯁꯨ ꯄꯥꯝꯁꯨ ꯄꯥꯝꯂꯝꯝꯃꯔꯣ ꯍꯥꯏꯗꯤ ꯕꯤꯠꯇꯣ ꯇꯦꯛꯑꯝꯃꯅꯤꯕ ꯅꯪ ꯁꯦꯡꯅ
ꯑꯁ ꯌꯥꯝ ꯇꯦꯛꯑꯦ ꯕꯤꯛ ꯇꯦꯛꯄ ꯍꯥꯏꯕꯕꯨꯅꯦ ꯄꯨꯣꯔꯥꯅꯦ ꯑꯩ ꯉꯁꯥꯏꯗꯒꯤꯅꯦ ꯍꯥꯏꯗꯤ ꯂꯤꯡꯖꯦꯜ ꯌꯦꯡꯉꯨꯕꯗꯒꯤꯩ ꯑꯩꯁꯦ ꯅꯨꯡꯉꯥꯏꯇꯗꯅ ꯑꯗꯨꯝ ꯂꯩꯔꯕ ꯑꯩꯒꯤ ꯀꯥꯗ ꯂꯩꯃꯤꯟꯅꯕ ꯏꯃꯥꯟꯅꯕꯤꯗꯨꯗ ꯑꯩꯅ ꯑꯩ ꯁꯝꯁꯦ ꯀꯩꯗꯧꯏꯤ ꯑꯩꯁꯦ ꯀꯌꯥꯝ ꯇꯦꯜꯂꯦ ꯑꯩꯁꯦ ꯀꯌꯥꯝ ꯀꯃꯥꯏꯅ ꯍꯥꯏꯗꯤ ꯁꯛꯁꯦ ꯌꯥꯝ ꯑꯣꯜꯂꯒ ꯀꯩꯅꯣꯝ ꯇꯧꯔꯕ ꯌꯦꯡꯐꯝ ꯈꯪꯗ꯭ꯔꯕ ꯈꯣꯠꯇ꯭ꯔꯕꯅꯪ ꯉꯁꯥꯏꯗꯤ ꯑꯩꯅ ꯃꯉꯣꯟꯗ ꯍꯪꯕꯗꯅꯦ ꯃꯥꯁꯦ ꯋꯥꯔꯕ ꯑꯗꯨꯗ ꯑꯩꯁꯦ ꯅꯨꯡꯉꯥꯏꯃꯟꯗꯗꯅꯦ ꯅꯪꯉꯣꯟꯗ ꯑꯃꯨꯛ ꯄꯥꯎ ꯐꯥꯎꯔꯛꯏꯅꯦ ꯍꯥꯏꯕ ꯋꯥꯈꯜꯁꯦ ꯑꯗꯨꯝ ꯍꯥꯏꯗꯤ ꯅꯨꯡꯉꯥꯏꯇ꯭ꯔꯕ ꯑꯩꯅꯅꯦ ꯃꯉꯣꯟꯗꯕꯨꯗꯤ ꯅꯦ ꯑꯩꯒꯤ ꯁꯥꯏꯖꯁꯦ ꯌꯥꯝ ꯇꯦꯟꯍꯜꯂꯛꯀꯅꯨ ꯁꯥꯏꯖ ꯇꯦꯟꯍꯟꯕꯗꯣ ꯑꯩꯉꯣꯟꯗꯗꯤ ꯄꯛꯀꯦ ꯌꯥꯝ ꯇꯦꯟꯍꯜꯂꯛꯀꯅꯣꯅ ꯑꯩꯅꯒ ꯅꯥꯞꯁꯦ ꯃꯥꯏꯗꯒ ꯁꯨꯃꯥꯏꯅꯒ ꯊꯝꯃꯒꯗꯤ ꯍꯥꯏꯗꯤ ꯍꯥꯏꯕꯅꯦꯕ ꯑꯗꯨꯗꯨꯒꯅꯦ ꯃꯥꯁꯦ ꯇꯦꯜꯂꯣꯏ ꯇꯦꯜꯂꯣꯏꯅ ꯍꯥꯏꯔꯒ ꯃꯥꯁꯦ ꯀꯛꯊꯠ ꯀꯠꯄ ꯀꯛꯄꯁꯤꯅꯅꯦ ꯈꯔꯁꯦ ꯇꯦꯟꯈ꯭ꯔꯦꯕ ꯁꯣꯏꯔꯕ꯭ꯔꯥ ꯈꯪꯗꯦꯕ ꯀ ꯈ ꯇꯦꯜꯂꯦ ꯑꯗꯨꯗꯨꯒ ꯃꯥꯁꯦ ꯃꯤꯡꯖꯦꯜꯅꯦ ꯈꯟꯗꯦ ꯃꯉꯣꯟꯗꯗꯤ ꯑꯩꯅ ꯄꯥꯝꯗꯦ ꯈꯣꯠꯇꯦꯁꯦ ꯀꯃꯥꯏꯅ ꯍꯥꯏꯔꯨꯅꯤ ꯑꯗꯨꯗꯨꯅ ꯑꯩꯁꯦ ꯃꯉꯣꯟꯗꯕꯨꯗꯤ ꯍꯣꯏ ꯍꯣꯏ ꯌꯥꯔꯦ ꯌꯥꯗꯦꯦꯅ ꯍꯥꯏꯔꯝꯃꯦ ꯑꯗꯨꯗꯨꯒꯅꯦ ꯑꯩꯁꯦ ꯌꯥꯝꯅꯅꯦ ꯋꯥꯈꯜꯁꯦ ꯅꯨꯡꯉꯥꯏꯇ ꯕꯤꯗꯅꯦ ꯍꯥꯏꯕ ꯑꯩꯅ ꯂꯑ ꯂꯥꯛꯏꯁꯦ ꯈꯪꯕ꯭ꯔꯥ ꯑꯩꯁꯤꯅꯦ ꯋꯥꯈꯟꯁꯦ ꯅꯨꯡꯉꯥꯏꯃꯟꯇꯗꯅꯅꯦ ꯄꯤꯔꯛꯑꯒꯁꯦ ꯀꯣꯏꯔꯕꯅꯦ ꯍꯥꯏꯕ
ꯑꯗꯨ ꯅꯪ ꯀꯣꯛ ꯑꯗꯨꯃꯥꯏꯅ ꯄꯥꯝꯗ꯭ꯔꯗꯤ ꯅꯪ ꯀꯩꯗꯧꯕꯒꯤ ꯀꯩꯅꯣ ꯄꯥꯝꯃꯦ ꯈꯣꯠꯂꯦꯅ ꯑꯃꯨꯛ ꯈꯨꯝꯂꯝꯃꯤꯅꯣ ꯃꯉꯣꯟꯗ ꯗꯥꯏꯔꯦꯛ ꯍꯥꯏꯔꯝꯕ ꯌꯥꯗ꯭ꯔꯣ ꯀꯩꯅꯣ ꯑꯩꯅ ꯑꯁꯨꯃꯥꯏꯅ ꯀꯛꯑꯣꯁꯨ ꯍꯥꯏꯕꯁꯨ ꯅꯠꯇꯅ ꯁꯤꯗꯤ ꯀꯩꯅꯣ ꯃꯤ ꯇꯧ ꯇꯧꯋꯦ ꯑꯩꯅ ꯍꯥꯏꯕ ꯃꯑꯣꯡꯗꯨꯗ ꯀꯣꯛ ꯀꯛꯀꯦ ꯍꯥꯏꯗꯤ ꯅꯪ ꯁꯤꯃ ꯈꯣꯠꯄ ꯃꯥꯡꯖꯧꯅꯅ ꯑꯗꯨꯃꯥꯏꯅ ꯋꯥꯗꯣ ꯍꯥꯏꯔꯒꯗꯤ ꯃꯥ ꯃꯇꯨꯡ ꯇꯥꯕꯗꯁꯨ ꯑꯗꯨꯃꯥꯏꯅꯍꯟ ꯁꯣꯏꯗ꯭ꯔꯦꯗꯅ ꯍꯥꯏꯗꯤ ꯃꯥ ꯅꯪꯅ ꯍꯦꯛ ꯄꯥꯝꯖꯕ ꯃꯑꯣꯡꯗꯣ ꯗꯥꯏꯔꯦꯛ ꯀꯛꯂꯛꯄ ꯅꯠꯇꯦꯕ ꯃꯥꯏꯗꯨꯗꯤ ꯃꯥꯒꯤ ꯑꯄꯥꯝꯕ ꯃꯥꯅ ꯍꯦꯛ ꯎꯕꯗ ꯐꯖꯩ ꯍꯥꯏꯕ ꯈꯟꯕ ꯈꯟꯕ ꯃꯑꯣꯡꯗꯨꯗꯅꯦꯕ ꯃꯥꯅ ꯅꯪꯉꯣꯟꯗ ꯀꯛꯂꯛꯏꯁꯦ ꯑꯗꯨꯗꯨꯅ ꯅꯪꯅ ꯍꯥꯏꯐꯝ ꯊꯣꯛꯏꯅꯦ ꯍꯥꯏꯕ ꯅꯪꯅ ꯃꯥ ꯅꯨꯡꯉꯥꯏꯒꯦꯔ ꯅꯨꯡꯉꯥꯏꯔꯣꯏꯔ ꯃꯥ ꯅꯪ ꯑꯗꯨ ꯎꯐꯝ ꯊꯣꯛꯇꯦ ꯍꯥꯏꯕꯅꯤꯗ ꯅꯪ ꯀꯣꯛ ꯍꯥꯏꯔꯝꯒꯦ ꯍꯥꯏꯗꯤ ꯑꯩ ꯑꯁꯨꯃꯥꯏꯅ ꯃꯑꯣꯡꯁꯤꯗꯤ ꯄꯥꯝꯗꯦ ꯗꯥꯏꯔꯦꯛ ꯑꯩꯅ ꯍꯥꯏꯕ ꯃꯑꯣꯡꯗꯣ ꯀꯛꯀꯦ ꯍꯥꯏꯗꯦ ꯍꯥꯏꯅ ꯑꯗꯨꯝ ꯏꯆꯝ ꯆꯝꯅ ꯍꯥꯏꯗꯤ ꯃꯌꯥꯝ ꯈꯟꯖꯤꯟꯗꯕ ꯃꯑꯣꯡꯗ ꯍꯥꯏꯗꯤ ꯆꯝꯊꯣꯛꯅ ꯑꯗꯨꯝ ꯐꯖꯕꯤ ꯂꯣꯟꯗꯣꯏ ꯑꯣꯏꯅ ꯀꯣꯛ ꯍꯥꯏꯔꯝꯒꯦ ꯍꯥꯏꯗꯤ ꯅꯪꯁꯨ
ꯑꯩꯁꯦ ꯅꯨꯡꯉꯥꯏꯔꯔꯣꯏꯅ ꯑꯗꯨꯕꯨꯗꯤ ꯍꯥꯏꯔꯝꯗ꯭ꯔꯦ ꯃꯉꯣꯟꯗ ꯈꯛꯇ ꯅꯠꯇꯦ ꯇ ꯏꯕꯦꯝꯃ ꯑꯩꯁꯦ ꯈꯪꯕ꯭ꯔꯥ ꯁꯝꯁꯤꯅ ꯈꯔꯒ ꯐꯤꯕꯝꯒ ꯁꯣꯛꯄꯒ ꯃꯐꯝ ꯃꯐꯝ ꯈꯨꯗꯤꯡꯗ ꯍꯥꯏꯗꯤ ꯁꯝꯀꯛꯄ ꯃꯐꯝ ꯑꯃꯗ ꯑꯣꯏꯔꯣ ꯑꯃꯗ ꯑꯣꯏꯔꯣ ꯁꯝꯀꯛ ꯈꯨꯗꯤꯡꯒꯤꯅꯦ ꯑꯩꯁꯦ ꯅꯤꯡꯕ ꯁꯨꯛꯊꯣꯡ ꯊꯨꯡꯗꯦ ꯈꯪꯕ꯭ꯔꯥ ꯑꯗꯨꯝ ꯑꯃꯅ ꯅꯠꯇ꯭ꯔ ꯑꯃꯅ ꯑꯗꯨꯝ ꯁꯣꯏꯕꯗꯣ ꯈꯪꯕ꯭ꯔꯥ ꯑꯗꯨꯃꯥꯏꯅ ꯇꯧꯋꯦꯕ ꯑꯩꯁꯦ ꯃꯃꯥꯡꯗ ꯁꯝꯗꯦ ꯍꯥꯏꯗꯤ ꯑꯩꯗꯤ ꯁꯝꯁ ꯐ ꯐꯠꯇꯦꯗꯅ ꯁꯝꯁꯦ ꯐꯠꯇꯕꯅꯤꯅ ꯃꯃꯥꯡ ꯅꯦ ꯑꯃ ꯁꯝꯁꯦ ꯀꯛꯈꯜꯂꯨꯔꯒꯅꯦ ꯁꯝꯁꯦ ꯃꯥꯅꯅꯦ ꯍꯥꯏꯗꯤ ꯃꯣꯏꯒꯤ ꯍꯧꯖꯤꯛꯀꯥꯟꯒꯤ ꯃꯑꯣꯡ ꯃꯑꯣꯡ ꯀꯛꯄꯤꯗꯨꯣꯏꯅꯦꯅ ꯀꯛꯑꯒꯅꯦ ꯑꯩꯒꯤꯅꯦ ꯁꯝꯁꯦ ꯈꯔꯒ ꯐꯟꯕꯁꯤꯗꯅꯦ ꯇꯦꯜꯂꯒꯅꯦ ꯃꯌꯥꯝ ꯐꯜꯂ ꯂꯩꯈ꯭ꯔꯕ ꯑꯗꯨꯗꯨꯒꯤꯁꯨ ꯏꯕꯦꯝ ꯑꯩꯅ ꯀ ꯀꯄꯦ ꯀꯞꯄꯁꯦ ꯑꯩ ꯑꯩꯈꯣꯏ ꯃꯥꯅ ꯍꯥꯏꯔꯤꯅꯦ ꯁꯝꯁꯦ ꯅꯪꯗꯤ ꯁꯨꯝ ꯀꯛ ꯀꯛꯎꯔꯅꯨ ꯦ ꯑꯉꯥꯡ ꯑꯣꯏꯔꯤꯉꯩꯗꯒꯤꯁꯨ ꯁꯝ ꯀꯛꯄ ꯈꯨꯗꯤꯡꯒꯤ ꯑꯗꯨꯝ ꯀꯞꯄꯤ ꯈꯣꯠꯂꯤꯅ ꯑꯩꯈꯣꯏ ꯃꯥꯅ ꯍꯥꯏꯔꯤꯅꯦ ꯑꯩꯉꯣꯟꯁꯤꯗ ꯑꯩꯁꯦ ꯉꯍꯥꯟꯋꯥꯏꯅꯦ ꯑꯉꯥꯡ ꯑꯣꯏꯔꯤꯉꯩꯗꯅꯦ ꯁꯝꯁꯦ ꯀꯩꯅꯣ ꯇꯧꯕꯖꯥꯅꯤ ꯑꯩꯁꯦ ꯍꯥꯏꯗꯤ ꯁ꯭ꯀꯨꯜ ꯕꯣꯔꯗꯤꯡꯗꯁꯨ ꯂꯩꯔꯗꯤ ꯑꯩꯈꯣꯏꯅ ꯑꯩꯅ ꯍꯥꯟꯅ ꯂꯩꯔ ꯑꯗꯨꯗꯨ ꯑꯩ ꯀ ꯑꯩ ꯍꯥꯏ ꯃꯐꯝ ꯑ ꯑꯃꯗ ꯑꯩꯁꯦ ꯁꯪꯒ ꯀꯛꯄꯁꯦ ꯄꯨꯕꯖꯥꯠꯅꯤ ꯑꯗꯨꯗꯨꯒꯅꯦ ꯁꯝꯁꯦ ꯃꯥꯅ ꯇꯦꯟꯅ ꯀꯛꯂꯛꯄꯗꯨꯗꯅꯦ ꯑꯩꯅꯅꯦ ꯃꯣꯏꯒꯤ ꯁꯝ ꯀꯛꯐꯝ ꯃꯐꯝꯗꯨꯗꯅꯦ ꯑꯩꯒꯤ ꯁꯝ ꯁꯤꯡꯉꯣ ꯁꯝ ꯁꯤꯡꯉꯣꯅꯅꯦ ꯈꯣꯕ ꯐꯤꯇꯤꯡ ꯐꯤꯇꯡ ꯊꯤꯜꯂꯒ ꯑꯩꯁꯦ ꯀꯞꯄ ꯑꯉꯥꯡ ꯑꯣꯏꯔꯤꯉꯩꯁꯤꯗ ꯑꯩꯈꯣꯏ ꯃꯥꯅ ꯍꯥꯏꯔꯤꯅꯦ ꯑꯗꯨꯗꯨꯒ ꯃꯣꯏꯒꯤ ꯁꯝ ꯀꯛꯄ ꯅꯨꯄꯤꯗꯨꯅꯅꯦ ꯀꯩꯅꯣ ꯒꯝꯂ ꯀꯩꯅꯣ ꯁꯨꯄꯔ ꯕ꯭ꯂꯨꯔ ꯀꯩꯅꯣꯝ ꯄꯔꯛꯑꯣ ꯁꯝꯁꯦ ꯅꯞꯀꯦꯅ ꯍꯥꯏꯔꯒ ꯐꯥꯒꯤ ꯇꯧꯔꯒ ꯃꯣꯏ ꯅꯣꯛꯏ ꯈꯪꯕ꯭ꯔꯥ ꯑꯗꯨꯗꯣ ꯍꯧꯖꯤꯛ ꯐꯥꯎꯕꯅꯦ ꯑꯩꯈꯣꯏ ꯃꯥꯁꯤꯅꯅꯦ ꯑꯩꯉꯣꯟꯁꯤꯗ ꯑꯗꯨꯝ ꯋꯥꯔꯤꯁꯦ ꯂꯤꯅꯩꯌꯦ ꯑꯗꯩꯗꯤ ꯑꯩꯅ ꯂꯩꯔꯛꯄ ꯕꯣꯔꯗꯤꯡꯗꯨꯗꯗꯤꯅꯦ ꯏꯁꯝ ꯈꯪꯕ꯭ꯔꯥ ꯑꯣꯖꯥꯅꯅꯦ ꯐꯥꯔ ꯐꯥꯔ ꯐꯥꯔꯒꯅꯦ ꯀꯛꯇꯣꯏꯅꯦ ꯑꯗꯨꯒꯅꯦ ꯅꯨꯄꯤꯒꯁꯦ ꯅꯥ ꯎꯍꯜꯂꯦꯕ ꯁꯝ ꯀꯛꯄꯗ ꯁꯝꯁꯦ ꯀꯛꯄꯗ ꯅꯪꯅꯒ ꯂꯩꯔ ꯑꯣ ꯕꯣꯔꯗꯤꯡꯗꯨꯗꯤ ꯀꯃꯥꯏꯅ ꯇꯧꯒꯦ ꯁꯝꯒꯥꯏꯁꯦ ꯁꯪꯍꯟꯕ ꯌꯥꯕ꯭ꯔꯣ
ꯁꯝ ꯁꯥꯡꯍꯟꯕ ꯈꯣꯠꯄ ꯑꯗꯨꯒꯨꯝꯕꯒꯤ ꯑꯝꯇ ꯀꯩꯅꯣ ꯇꯧꯔꯛꯇꯦꯕ ꯍꯥꯏꯗꯤ ꯑꯩꯅ ꯀ ꯊꯥꯔꯝꯗ꯭ꯔꯤꯀꯥꯟꯗ ꯇꯦꯟ ꯊꯥꯔꯝꯗꯥꯏꯗ ꯂꯩꯔꯛꯑꯦ ꯑꯗꯨꯗꯨꯒ ꯑꯃꯨꯛ ꯇ꯭ꯋꯦꯜꯐ ꯊꯥꯔꯝꯗꯥꯏꯗ ꯑꯗꯨꯃꯥꯏꯅ ꯈꯛ ꯂꯩꯔꯛꯄꯅꯦꯕ ꯄꯤꯛꯏꯀꯥꯟꯗꯗꯤ ꯀꯩꯁꯨꯝ ꯂꯩꯔꯛꯇꯦꯕ ꯑꯩꯗꯤ ꯌꯨꯝꯗ ꯑꯗꯨꯝ ꯌꯨꯝꯗ ꯂꯩꯕ ꯍꯥꯏꯁꯦ ꯑꯩꯈꯣꯏ ꯑꯩ ꯑꯩꯈꯣꯏ ꯌꯨꯝ ꯗꯥꯏꯔꯦꯛ ꯇ ꯂꯩꯔꯛꯄ ꯅꯠꯇꯦꯕ ꯑꯩꯈꯣꯏ ꯃꯥꯒꯤ ꯃꯆꯦꯒꯤ ꯃꯅꯥꯛꯇ ꯑꯌꯥꯝꯕ ꯑꯩ ꯑꯗꯨꯝ ꯂꯩꯔꯛꯏꯦꯕ ꯑꯩꯈꯣꯏ ꯃꯥꯍꯣꯏ ꯍꯥꯟꯅ ꯑꯗꯨꯝ ꯍꯥꯏꯗꯤ ꯑꯩ ꯄꯣꯛꯇ꯭ꯔꯤ ꯃꯃꯥꯡꯗꯒꯤ ꯗꯨꯀꯥꯟ ꯐꯝꯂꯝꯃꯦ ꯍꯥꯏꯌꯦꯕ ꯗꯨꯀꯥꯟ ꯍꯥꯏꯔꯒ ꯑꯗꯨꯝ ꯑꯩꯈꯣꯏ ꯑꯗꯨꯋꯥꯏꯗꯨꯗꯗꯤ ꯈꯔ ꯆꯥꯎꯔꯕ ꯑꯩꯈꯣꯏ ꯃꯥꯅ ꯐꯝꯃꯤꯕ ꯗꯨꯀꯥꯟꯗꯨꯅ ꯗꯨꯀꯥꯟꯗꯨꯅ ꯈꯔ ꯏꯆꯥꯎ ꯆꯥꯎꯕ ꯖꯥꯠꯅꯦ ꯑꯗꯨꯅ ꯑꯗꯨꯃꯥꯏꯅ ꯇꯧꯕꯅꯤꯅ ꯃꯥꯗꯣ ꯑꯩ ꯁꯦꯟꯅꯕꯁꯨ ꯉꯝꯃꯣꯏ ꯍꯥꯏꯅꯅꯦ ꯍꯥꯏꯗꯤ ꯑꯩ ꯄꯤꯛꯏꯀꯥꯟꯗꯒꯤ ꯑꯗꯨꯝ ꯀꯩꯅꯣꯒꯤꯗ ꯑꯗꯨꯝ ꯊꯝꯃꯛꯄ ꯍꯥꯏꯇꯥꯔꯦ ꯑꯩꯈꯣꯏ ꯃꯥ ꯑꯆꯧꯕꯤ ꯑꯗꯨꯒꯨꯝꯕꯒꯤ
ꯑꯣ ꯌꯥꯝ ꯐꯩꯌꯦ ꯌꯥꯝ ꯐꯩꯌꯦ ꯅꯪ ꯑꯗꯨꯃꯥꯏꯅ ꯅꯪꯒꯤꯗꯤ ꯂꯩꯔꯛꯇ꯭ꯔꯤꯗꯣ ꯑꯩꯒꯤꯗꯤꯅꯦ ꯏꯁ ꯑꯉꯥꯡ ꯑꯣꯏꯔꯤꯉꯩꯗꯒꯤꯅꯦ
ꯁꯥꯡꯕ ꯈꯣꯠꯄꯁꯤꯗꯤ ꯀꯩꯝ ꯀꯩꯅꯣ ꯇꯧꯔꯛꯇꯦꯕ ꯁꯥꯏꯁꯤ ꯈꯛꯇꯅꯦꯕ ꯑꯩꯈꯣꯏ ꯃꯥꯅ ꯑꯗꯨꯝ ꯀꯛꯄꯤꯔꯤꯁꯦ ꯑꯇꯩ ꯑꯍꯦꯟꯕ ꯍꯥꯏꯗꯤ ꯇꯨꯡꯒꯤ ꯁꯝ ꯀꯩꯀꯥꯁꯤꯗꯤ ꯀꯛꯄ ꯈꯣꯠꯄꯗ ꯌꯥꯝ ꯐꯧ ꯁꯨꯡꯇꯧ ꯇꯧꯔꯛꯇꯦꯕ ꯑꯗꯨꯗ ꯁꯝꯁꯦ ꯇꯨꯡꯒꯤ ꯀꯛꯄ ꯍꯥꯏꯁꯦ ꯑꯩꯗꯤ ꯑꯌꯥꯝꯕꯅ ꯇꯦꯟꯅ ꯑꯗꯨꯝ ꯊꯝꯃꯛꯑꯦꯕ ꯑꯗꯣ ꯅꯪ ꯄꯤꯛꯏꯀꯥꯟꯒꯤ ꯁꯝ ꯍꯥꯏꯁꯦ ꯅꯪ ꯅꯨꯄꯥꯒꯤ ꯁꯝ ꯈꯨꯈꯛꯇꯣ ꯑꯗꯨꯃꯥꯏꯅ ꯑꯗꯨꯝ ꯀꯛꯑꯒ ꯂꯥꯛꯑꯦ ꯍꯥꯏꯔꯣ ꯀꯩꯅꯣ
ꯍꯣꯏ ꯅꯨꯄꯥꯒꯤ ꯑꯗꯨꯃꯥꯏꯅ ꯀꯛꯄ ꯈꯨꯀꯛꯇꯣ ꯑꯗꯨꯃꯛꯇꯤ ꯍꯥꯏꯕꯕꯨꯗꯤ ꯌꯥꯗꯦ ꯑꯗꯨ ꯑꯣꯏꯔꯁꯨꯅꯦ ꯄꯤꯗ ꯀꯛ ꯍꯥꯏ ꯇꯔꯗꯤꯅꯦ ꯑꯗꯨꯛꯀꯤ ꯃꯇꯤꯛ ꯇꯦꯟꯕꯗꯣ ꯑꯗꯨꯃꯥꯏꯅ ꯑꯣꯏꯗꯣꯏꯅꯦꯕ ꯍꯥꯏꯗꯤ ꯅꯦ ꯁꯝꯁꯦꯅꯥ ꯅꯥꯁꯦ ꯍꯥꯏꯐꯦꯠ ꯎꯔꯒ ꯒꯥ ꯇꯦꯟꯅ ꯀꯛꯑꯦꯕ ꯈꯪꯕ꯭ꯔꯥ ꯅꯨꯄꯥꯒꯤ ꯈꯨꯛꯀꯛ ꯇꯨꯕꯕꯥꯎꯒꯤ ꯑꯣꯏꯗ ꯑꯗꯨꯑꯣꯏꯠꯔꯁꯨ ꯑꯗꯨ ꯃꯥꯟꯅꯔꯒꯨꯝꯕꯅꯤꯗ ꯑꯩꯈꯣꯏꯅ ꯍꯧꯖꯤꯛ ꯍꯧ ꯂꯩꯔꯤ ꯃꯐꯝꯗꯨꯗꯤꯅꯦ ꯁꯝꯅꯥ ꯊꯥꯡꯕ ꯑꯃꯠꯇ ꯌꯥꯗꯦ ꯀꯅꯥꯒꯤ ꯍꯥꯏꯗꯤ ꯑꯗꯨꯝ ꯀ꯭ꯂꯥꯁ ꯋꯥꯡꯒꯦꯔꯥ ꯀ꯭ꯂꯥꯁ ꯅꯦꯝꯒꯦꯔꯥ ꯑꯩꯗꯤꯅꯦ ꯀ꯭ꯂꯥꯁ ꯁꯤꯛꯁ ꯀꯥꯕꯗꯒꯤ ꯨ ꯑꯗꯨꯝ ꯍꯥꯏꯗꯤ ꯂꯩꯔꯛꯑꯦꯕ ꯂꯩꯔꯛꯄꯅꯤꯅ ꯑꯩꯗꯤ ꯑꯗꯨꯝ ꯑꯉꯥꯡꯉꯗꯒꯤ ꯑꯗꯨꯗꯨꯅ ꯃꯣꯏꯅ ꯁꯝꯁꯦ ꯑꯗꯨꯝ ꯇꯦꯟꯅ ꯇꯦꯟꯅ ꯀꯛꯂꯛꯈꯤꯕꯗꯣ ꯑꯗꯨꯃꯥꯏꯅꯁꯨ ꯇꯧꯕ ꯑꯗꯩꯗꯤ ꯍꯧꯖꯤꯛ ꯈꯛꯇꯅꯤꯗꯅ ꯁꯝꯁꯦ ꯑꯗꯨꯝ ꯍꯥꯏꯗꯤ ꯁꯥꯡꯖꯔꯛꯏꯁꯦ ꯑꯃꯨꯛ ꯐꯥꯎꯕ ꯁꯝꯁꯨ ꯁꯥꯡꯅꯁꯨ ꯈꯥꯛꯆꯔꯛꯇꯦꯕ ꯁꯝꯁꯦ ꯑꯩꯅꯗꯤ ꯁꯥꯡꯕꯁꯦ ꯌꯥꯝ ꯄꯥꯝꯖꯕ ꯑꯗꯨꯕꯨ ꯁꯝꯁꯦ ꯐꯠꯇꯕ ꯍꯥꯏꯒꯗ꯭ꯔꯥ ꯑꯗꯨꯃꯥꯏꯅ ꯇꯧꯕꯗꯒꯤ ꯁꯝꯁꯦ ꯁꯥꯡꯕꯁꯨ ꯌꯥꯗ꯭ꯔꯦ ꯑꯗꯩꯗꯤ ꯑꯩꯁꯦ ꯍꯥꯏꯗꯤ ꯑꯩꯒꯤ ꯁꯝꯁꯦ ꯌꯥꯝ ꯐꯠꯂꯝꯗꯕ ꯁꯝꯕꯨꯗꯤ ꯅꯠꯇꯕꯅꯦꯕ ꯈꯔ ꯑꯗꯨꯝ ꯍꯥꯏꯗꯤ ꯁꯝ ꯑꯣꯏꯔꯦ ꯁꯝꯁꯦ ꯑꯗꯨꯝ ꯈꯔ ꯐꯜꯂꯒ ꯂꯩꯕꯗꯣ ꯈꯪꯉꯤꯗꯅ ꯑꯗꯨꯃꯥꯏꯅ ꯇꯧꯋꯦꯕ ꯍꯥꯏꯗꯤ ꯁꯝꯗꯣ ꯎ ꯇꯦꯟꯕꯅꯤꯅ ꯈꯔ ꯑꯗꯨꯝ ꯐꯜꯂꯒ ꯀꯣꯛꯁꯦ ꯌꯥꯝ ꯆꯥꯎꯕꯩ ꯇꯥꯏꯞꯇ ꯇꯧꯕꯗꯣ ꯑꯗꯨꯃꯥꯏꯅ ꯇꯧꯕ ꯍꯥꯏꯇꯥꯥꯔꯦ ꯑꯗꯩꯗꯤ ꯑꯩꯅ ꯁꯝꯁꯦ ꯁꯨꯃꯥꯏꯅ ꯑꯩꯈꯣꯏꯒꯤ ꯅꯤꯅꯦ ꯑꯃꯅ ꯁꯝꯁꯦ ꯍꯧꯖꯤꯛꯁꯦ ꯇꯤꯡꯍꯜꯂꯣ ꯈꯣꯠꯂꯣꯅ ꯑꯗꯨꯃꯥꯏꯅ ꯍꯥꯏꯔꯨꯕꯗꯒꯤ ꯑꯩꯁꯦ ꯁꯝꯁꯦ ꯇꯤꯡꯍꯜꯂꯨꯔꯦꯕ ꯁꯝꯁꯦ ꯇꯤꯡꯍꯜꯂꯨꯕꯗꯒꯤꯗꯤ ꯁꯝꯁꯦ ꯑꯗꯨꯛꯀꯤ ꯃꯇꯤꯛ ꯑꯩꯒꯤ ꯁꯝꯁꯦ ꯐꯤꯕꯝꯁꯦ ꯁꯣꯛꯈ꯭ꯔꯕ ꯍꯥꯏꯇꯥꯔꯦ ꯁꯝꯁꯦ ꯐꯤꯕꯝꯁꯦ ꯁꯣꯛꯄꯗꯒꯤ ꯑꯩꯁꯦ ꯁꯝꯁꯦ ꯀꯦꯟꯕ ꯈꯣꯠꯄ ꯃꯇꯣꯝ ꯄꯣꯈꯥꯏꯕ ꯈꯣꯠꯄꯁꯦ ꯑꯗꯨꯝ ꯍꯧꯕ ꯑꯗꯩꯗꯤ ꯑꯩꯈꯣꯏꯅ ꯉꯍꯥꯟꯋꯥꯏ ꯇꯨꯌꯦꯞ ꯀꯥꯔꯛꯄ ꯑꯋꯥꯏ ꯀꯥꯟꯗꯨꯗꯗꯤ ꯍꯥꯏꯗꯤ ꯑꯩꯈꯣꯏꯗꯤ ꯒ꯭ꯌꯥꯟ ꯃꯌꯥꯝ ꯇꯥꯕ ꯅꯠꯇꯦꯗꯅ ꯏꯃꯥꯟꯅꯕꯤꯁꯤꯡꯁꯦ ꯃꯣꯏ ꯁꯝ ꯁꯪꯕ ꯈꯣꯠꯄ ꯑꯗꯨꯒꯨꯝꯕꯁꯦ ꯌꯥꯝ ꯇꯧꯕ ꯑꯗꯨꯗ ꯑꯩꯁꯨꯅꯦ ꯁꯝꯁꯦ ꯍꯦꯛ ꯁꯪꯅꯤꯡꯉꯨꯔꯦꯕ ꯑꯗꯩꯗꯤ ꯁꯝꯁꯦ ꯁꯪꯕ ꯈꯣꯠꯄꯁꯦ ꯑꯩꯗꯤ ꯁꯝꯁꯦ ꯍꯥꯏꯗꯤ ꯃꯨꯁꯤꯠꯁꯨ ꯃꯨꯏꯌꯦꯕ ꯑꯗꯨꯗꯅꯦ ꯃꯆꯨ ꯇꯥꯕ ꯈꯣꯠꯄꯁꯦ ꯌꯥꯗꯕ ꯍꯥꯏꯇꯥꯔꯦ ꯑꯗꯒꯤꯗꯤ ꯁꯝꯁꯦ ꯁꯣꯛꯄꯁꯦ ꯍꯦꯟꯖꯟꯈ꯭ꯔꯤꯅꯦ ꯍꯥꯏꯕ ꯑꯗꯣ ꯅꯣꯏꯒꯤꯗꯤ ꯁꯝꯗꯣ ꯀꯩꯁꯨꯝ ꯁꯣꯛꯇꯕꯅꯤꯅ ꯅꯨꯡꯉꯥꯏꯖꯔꯝꯅꯤꯅꯦ
ꯑꯩꯒꯤꯗꯤ ꯁꯝꯁꯦ ꯑꯗꯨꯃꯥꯏꯅ ꯁꯣꯛꯄ ꯈꯣꯠꯄꯗꯤ ꯑꯝꯇ ꯇꯧꯗꯦꯕ ꯍꯥꯏꯗꯤ ꯃꯇꯣꯟ ꯄꯣꯛꯈꯥꯏꯕꯤꯕ ꯑꯣꯏꯔꯣ ꯑꯗꯒꯤ ꯍꯥꯏꯗꯤ ꯑꯗꯨꯝ ꯇꯤꯡꯅ ꯇꯥꯗꯕꯤꯗꯃꯛ ꯈꯤꯇꯪ ꯐꯥꯔꯞꯀ ꯇꯧꯔ ꯇꯥꯕꯗꯣ ꯑꯗꯨꯃꯥꯏꯅ ꯇꯧꯕ ꯈꯣꯠꯄ ꯑꯝꯇ ꯇꯧꯗꯦꯕ ꯑꯩꯒꯤꯗꯤ ꯑꯗꯨꯝ ꯏꯁꯇ꯭ꯔꯦꯠꯇ ꯑꯗꯨꯝ ꯇꯥꯔꯒ ꯍꯥꯏꯗꯤ ꯍꯥꯏꯗꯤ ꯑꯩꯗꯤ ꯁꯝꯖꯦꯠ ꯍꯥꯠꯇ꯭ꯔꯁꯨ ꯑꯗꯨꯝ ꯌꯥꯕꯤ ꯃꯑꯣꯡꯗꯅꯦꯕ ꯂꯩꯔꯤꯁꯦ ꯅꯨꯡꯇꯤꯒꯤ ꯇꯝ ꯍꯧꯒꯠꯂꯤꯁꯦ ꯑꯩ ꯅꯣꯡꯇ ꯁꯝꯖꯦꯠ ꯁꯨꯛ ꯍꯥꯠ ꯍꯥꯠꯇꯦꯕ ꯑꯗꯒꯤ ꯀꯣꯂꯦꯖ ꯆꯠꯂꯤꯅꯦꯥꯏꯅ ꯇꯧꯔꯤꯁꯦ ꯅꯤꯡꯁꯤꯡꯕ ꯀꯥꯟꯗ ꯍꯥꯜꯂꯤꯀꯣ ꯁꯝꯁꯦ ꯅꯤꯡꯁꯤꯡꯗ꯭ꯔꯒꯗꯤ ꯑꯗꯨꯝ ꯑꯩ ꯊꯣꯛꯄ ꯄꯨꯟꯁꯤꯜꯂꯒ ꯑꯗꯨꯝ ꯑꯗꯨꯃꯥꯏꯅ ꯑꯗꯨꯝ ꯆꯠꯇꯅ ꯈꯣ ꯇꯅ ꯑꯗꯨꯝ ꯇꯧꯋꯦꯕ ꯑꯗꯨꯒꯤꯗꯤ ꯑꯗꯣ ꯅꯪꯒꯤ ꯁꯝ ꯍꯧꯖꯤꯛꯀꯤ ꯀꯛꯄꯗ ꯁꯣꯏꯔꯛꯑꯦ ꯈꯣꯠꯂꯦꯅ ꯍꯥꯏꯗꯣ ꯀꯩꯁꯨꯝ ꯈꯜꯂꯨꯅꯨ ꯅꯪ ꯃꯌꯥꯝ ꯍꯦꯟꯖꯤꯟꯅ ꯈꯜꯂꯨꯅꯨ ꯍꯥꯏꯗꯤ ꯑꯗꯨꯝ ꯁꯥꯡꯉꯛꯇꯧꯕ ꯂꯩꯔꯦꯗꯅ ꯍꯣꯏ ꯅꯨꯃꯤꯠ ꯅꯤꯅꯤ ꯍꯨꯝꯅꯤꯁꯤꯗꯤ ꯅꯪ ꯑꯗꯨ ꯑꯗꯨꯃꯥꯏꯅ ꯑꯗꯨꯝ ꯋꯥꯈꯟꯗꯣ ꯈꯟꯖꯤꯜꯂꯒ ꯂꯩꯅꯦ ꯍꯥꯏꯗꯤ ꯅꯥꯇꯣꯝꯇ ꯅꯪꯅ ꯍꯦꯛ ꯄꯥꯝꯕꯗꯣ ꯑꯣꯏꯗꯕꯒꯤꯅꯦꯕ ꯑꯗꯨꯃꯥꯏꯅ ꯇꯧꯣꯏꯗꯣ ꯑꯗꯣ ꯈꯔ ꯂꯩꯔꯒꯗꯤ ꯑꯗꯨꯝ ꯁꯥꯡꯉꯛꯀꯅꯤꯅ ꯅꯪ ꯁꯝꯁꯨ ꯊꯨꯅ ꯁꯥꯡꯒꯂꯦꯗꯅ ꯑꯗꯨꯗꯨꯅ ꯑꯗꯨꯒꯤꯗꯤ ꯀꯩꯁꯨꯝ ꯀꯥꯏꯗꯦꯕ ꯀꯩꯁꯨ ꯌꯥꯝ ꯈꯟꯖꯤꯜꯂꯨꯅꯨꯍꯦ ꯑꯗꯨꯕꯨ
ꯈꯟꯖꯤꯜꯂꯔꯣꯏꯗ ꯑꯗꯨꯕꯨꯗꯤ ꯈꯔ ꯅꯨꯡꯉꯥꯏꯇꯕꯗꯨꯒꯤ ꯑꯩꯁꯦ ꯅꯪꯉꯣꯟꯗ ꯄꯥꯎ ꯇꯝꯒꯦꯅ ꯇꯧꯔꯛꯏꯅꯦ ꯑꯗꯨꯕꯨꯗꯤ ꯍꯥꯏꯗꯤ ꯁꯝꯁꯤꯗꯤ ꯅꯣꯡ ꯅꯤꯅꯤ ꯂꯩꯔꯒ ꯁꯪꯉꯛꯇꯣꯏꯅꯤꯗꯅ ꯑꯗꯨꯗ ꯑꯩꯁꯦ ꯍꯥꯏꯗꯤ ꯅꯨꯃꯤꯠ ꯀꯨꯏꯗ꯭ꯔꯦꯗꯅ ꯌꯨꯝꯊꯣꯛꯀꯗꯧꯕ ꯑꯗꯨꯗꯨꯅ ꯌꯨꯝꯊꯣꯛꯑꯗꯤ ꯍꯥꯏꯗꯤ ꯑꯩꯗꯣ ꯍꯥꯏꯗꯤ ꯃꯤ ꯑꯃ ꯃꯥꯡꯗ ꯅꯨꯡꯉꯥꯏ ꯐꯠꯇꯕ ꯁꯤꯗꯕꯨꯗꯤ ꯊꯤꯒꯦꯔꯥ ꯐꯖꯒꯦꯔꯥ ꯁꯝꯗ ꯇꯦꯟꯒꯦꯔꯥ ꯈꯣ ꯇꯦꯔꯥ ꯀꯁꯨꯝꯕꯨꯗꯤ ꯀꯥꯏꯗꯕ ꯑꯗꯨꯗꯨꯗꯤ ꯁꯨꯝꯃꯥꯏꯁꯤꯦ ꯑꯩꯉꯣꯟꯗ ꯅꯨꯡꯉꯥꯏꯇꯦꯅ ꯁꯨꯝ ꯄꯥꯎ ꯇꯝꯒꯦꯅ ꯇꯧꯔꯛꯏꯅꯦ ꯍꯣꯏ ꯑꯗꯨꯗꯤ ꯅꯪꯁꯨ ꯂꯩꯖꯔꯣ ꯑꯩꯁꯨ ꯁꯣꯝꯗ ꯂꯥꯏꯅꯤꯡ ꯪ ꯌꯦ ꯌꯦꯡꯉꯨꯒꯤꯒꯦ
ꯍꯣꯏ ꯊꯝꯃꯣ ꯊꯝꯃꯣ